ꯑꯣ ꯍꯜꯂꯣ ꯚꯏ ꯇꯥꯕꯣ ꯍ ꯇꯌꯦ ꯋꯥꯚꯥꯏ ꯅꯨꯡꯉꯥꯏꯔꯤꯕꯣ
ꯅꯨꯡꯉꯥꯏꯔꯤꯌꯦ ꯌꯥꯝꯅ ꯍꯔꯥꯎꯅ ꯐꯣꯟ ꯇꯧꯔꯛꯏꯁꯤꯕ ꯅꯨꯡꯉꯥꯏꯕ ꯄꯥꯎ ꯑꯃ ꯂꯩꯔꯝꯗ ꯋꯥꯠꯂꯤꯀꯣ
ꯑꯩ ꯌꯥꯝ ꯅꯨꯡꯉꯥꯏꯕ ꯄꯥꯎꯗꯤ ꯂꯩꯇꯦꯗ ꯑꯩ ꯉꯁꯥꯏ ꯉꯁꯥꯏ ꯐꯣꯟꯁꯨ ꯃꯊꯪ ꯃꯊ ꯌꯦꯡꯕꯗ ꯚꯥꯏꯗꯣ ꯊꯩꯕꯣꯡ ꯆꯥꯕ ꯃꯥꯜꯂꯤ ꯑꯗꯨꯒꯤ ꯊꯩꯕꯣꯡ ꯆꯥꯕꯒꯤ ꯀꯩꯅꯣꯝꯃ ꯎꯔꯝꯕꯗꯨꯗ ꯑꯩꯗꯣ ꯑꯩꯁꯨ ꯌꯥꯝ ꯄꯥꯝꯃꯦꯕ ꯊꯩꯕꯣꯡꯗꯨꯗꯒꯤ ꯑꯩꯗꯤ ꯆꯥꯕ ꯐꯪꯗꯦ ꯚꯥꯏꯗꯤ ꯆꯥꯕ ꯐꯪꯉꯦ ꯀꯃꯥꯏ ꯀꯃꯥꯏ ꯇꯧꯔꯤꯅꯣ ꯆꯥꯕ ꯊꯛꯄꯒꯤ ꯃꯇꯥꯡꯁꯤꯗꯗꯤ ꯑꯩꯈꯣꯏꯗꯤ ꯆꯤꯟꯖꯥꯛꯇꯣ ꯍꯥꯏꯐꯦꯠ ꯃꯥꯟꯅꯤꯅ ꯑꯃꯅ ꯆꯥꯈꯤꯕꯗ ꯑꯃꯗ ꯍꯦꯛꯇ ꯆꯥꯅꯤꯡꯉꯛꯏꯗꯅ ꯑꯗꯨꯔꯁꯨ ꯋꯥꯔꯤ ꯋꯥꯇꯥꯏꯗꯣ ꯑꯃꯁꯨ ꯑꯃꯁꯨ ꯁꯥꯟꯅꯔꯁꯨ ꯌꯥꯏ ꯍꯥꯏꯔꯒ ꯁꯨꯝ ꯇꯧꯔꯛꯏ ꯏꯖꯥꯠꯅꯤꯗ ꯃꯇꯝ ꯇꯦꯟꯕ ꯑꯣꯏꯅ
ꯑꯁ ꯅꯪꯗꯤ ꯊꯩꯕꯣꯡꯒꯤ ꯊꯩꯕꯣꯡꯒꯤ ꯀꯩꯅꯣꯅꯤ ꯍꯥꯏ ꯇꯥꯔꯦ ꯊꯩꯕꯣꯡꯒꯤ ꯃꯃꯥꯅꯤ ꯍꯥꯏ ꯇꯥꯔꯦ ꯅꯪꯗꯤ ꯍꯥꯏꯗꯤ ꯑꯩꯁꯨꯅꯦ ꯊꯩꯕꯣꯡꯗꯣ ꯉꯁꯤ ꯍꯟꯗꯛ ꯆꯍꯤꯒꯤ ꯑꯍꯥꯟꯕꯅꯦꯕ ꯆꯁꯦ ꯅꯍꯥꯟ ꯍꯥꯟꯅꯗꯒꯤꯅꯦ ꯑꯩꯁ ꯆꯥꯅꯤꯡ ꯆꯥꯅꯤꯡꯗꯅ ꯂꯩꯕꯅꯦꯕ ꯑꯗꯨꯕꯨ ꯊꯩꯕꯣꯡ ꯆꯥꯕ ꯍꯥꯏꯕꯁꯤꯗꯃꯛ ꯑꯧ ꯏꯊꯟꯗ ꯆꯥꯕ ꯉꯝꯕ ꯄꯣꯠꯁꯨ ꯅꯠꯇꯦꯗꯅ ꯃꯁꯦ ꯍꯥꯏꯗꯤ ꯊꯩꯕꯣꯡꯁꯤꯗꯤ ꯎꯖꯥꯎ ꯑꯣꯏꯅ ꯍꯧꯕꯁꯨ ꯌꯥꯎꯏ ꯑꯗꯨꯒ ꯃꯥꯗꯤ ꯆꯥꯎꯕ ꯄꯣꯠꯅꯤꯅ ꯍꯥꯏꯗꯤ ꯃꯌꯥꯝ ꯃꯥꯟꯅꯔꯒ ꯊꯩꯕꯣꯡꯁꯤꯃ ꯆꯥꯔꯁꯤ ꯍꯥꯏꯗ꯭ꯔꯗꯤ ꯑꯗꯨꯃꯥꯏꯅ ꯆꯥꯕ ꯉꯝꯕ ꯄꯣꯠꯇꯤ ꯅꯠꯇꯦꯗꯅ ꯑꯗꯨ ꯉꯁꯥꯏꯁꯤ ꯑꯩꯁꯤ ꯑꯩꯈꯣꯏ ꯏꯅꯦ ꯈꯣꯏꯗ ꯃꯥꯅ ꯃꯔꯣꯏ ꯈꯔ ꯍꯦꯛꯏ ꯃꯔꯣꯏ ꯂꯧꯔꯣ ꯂꯥꯛꯑꯣ ꯍꯥꯏꯅ ꯑꯩꯉꯣꯟꯁꯤꯗ ꯍꯥꯏꯔꯛꯄ ꯑꯗꯨ ꯀꯥꯟꯁꯤꯗ ꯃꯣꯏꯒꯤ ꯃꯥꯡꯒꯣꯟꯁꯤꯗ ꯃꯌꯥꯝ ꯃꯥꯟꯅꯔꯒ ꯑꯗꯨꯃꯥꯏꯅ ꯊꯩꯕꯣꯡ ꯑꯃꯁꯤ ꯄꯨꯊꯣꯛꯑꯒ ꯆꯥꯗꯣꯏ ꯇꯧ ꯂꯩꯔꯝꯃꯤ ꯑꯗꯨꯒꯤ ꯇꯥꯟꯖꯥꯗꯣ ꯍꯦꯛ ꯑꯣꯏꯔꯝꯃꯦ ꯇꯧꯔꯛꯏꯁꯦ ꯑꯗꯒꯤꯗꯤ ꯑꯩꯁꯨ ꯊꯩꯕꯣꯡꯗꯨ ꯆꯥꯈꯤꯁꯤꯔꯅ ꯍꯥꯏꯔ ꯑꯦ ꯑꯁ ꯑꯩꯁꯤ ꯗꯥꯎ ꯌꯥꯏꯇꯥ ꯇꯧꯔꯤꯁꯦ ꯊꯩꯕꯣꯡꯁꯦ ꯑꯩ ꯍꯟꯗꯛ ꯆꯍꯤꯒꯤ ꯆꯥꯅꯤꯡ ꯆꯥꯅꯤꯡꯗꯅ ꯂꯩꯕꯅꯤ ꯑꯗꯣ ꯐꯔꯦ ꯆꯥꯔꯁꯦ ꯍꯥꯏꯔꯒ ꯑꯩꯁꯨ ꯐꯅꯌꯥꯝ ꯆꯥꯁꯤꯜꯂꯛꯑꯦ ꯃꯔꯨ ꯃꯉꯥ ꯇꯔꯨꯛ ꯇꯔꯦꯠ ꯑꯁꯨꯃꯥꯏꯅ ꯆꯥꯁꯤꯜꯂꯛꯑꯦ ꯑꯗꯩꯗꯤ ꯑꯩꯁꯤ ꯊꯩꯕꯣꯡꯁꯤꯦ ꯉꯁꯤ ꯍꯟꯗꯛ ꯀꯗꯤ ꯑꯍꯥꯟꯕꯅꯦꯅ ꯑꯩꯁꯤ ꯇꯧꯔꯒ ꯐꯣꯇꯣ ꯀꯥꯞꯄꯒ ꯑꯩꯁꯦ ꯊꯥꯒꯠꯄꯅꯦꯗꯅ ꯑꯗꯨꯃꯥꯏꯅ ꯃꯔꯨꯞꯇꯤ ꯑꯩꯒꯤ ꯊꯩꯕꯣꯡꯗꯨꯗ ꯑꯗꯨꯃꯥꯏꯅ ꯃꯤ ꯇꯥꯔꯒ ꯂꯩꯔꯛꯑꯃꯤꯗ ꯅꯨꯡꯉꯥꯏꯇꯦꯗ ꯑꯗꯨ ꯁꯨꯃꯥꯏꯅ ꯇꯧꯋꯤ ꯃꯔꯨꯞ ꯍꯥꯏꯗꯤ ꯑꯩꯈꯣꯏꯒꯤ ꯏꯅꯦꯈꯣꯏ ꯃꯣꯏ ꯊꯪꯅꯕꯗꯣ ꯑꯗꯨꯗ ꯊꯩꯕꯣꯡ ꯄꯥꯝꯕꯤꯁꯤ ꯐꯖꯅ ꯄꯥꯜꯍꯧꯋꯦꯕ ꯑꯩꯈꯣꯏꯒꯤ ꯅꯥꯀꯟꯁꯤ ꯊꯩꯔꯒ ꯆꯠꯄꯗ ꯑꯩꯈꯣꯏꯒꯤ ꯊꯩꯕꯣꯡꯒꯤꯗꯤ ꯃꯨꯜꯂꯛꯑꯗꯤ ꯃꯅꯝꯁꯤ ꯌꯥꯝ ꯀꯜꯂꯤꯗꯅ ꯃꯥꯜꯂꯤꯦ ꯃꯅꯝ ꯅꯨꯡꯁꯤꯕ ꯃꯅꯝꯗꯣ ꯑꯗꯨꯃꯥꯏꯅ ꯅꯝꯍꯧꯔꯦꯕ ꯍꯥꯏꯗꯤ ꯃꯣꯏꯗꯣ ꯃꯨꯟꯕ ꯍꯧꯔꯛꯑꯕꯅꯤꯅ ꯃꯊꯪ ꯃꯊꯪ ꯃꯨꯜꯂꯛꯑꯅꯦꯕ ꯑꯗꯨꯗ ꯑꯩꯈꯣꯏ ꯏꯅꯦꯗꯅꯦ ꯑꯩ ꯄꯤꯔꯛꯑꯣꯅ ꯍꯥꯏꯒꯦ ꯄꯥꯎ ꯍꯥꯏꯔꯛꯑꯣꯅ ꯍꯥꯏꯒꯦ ꯏꯕꯥꯅꯤ ꯍꯦꯛꯇ ꯆꯠꯂꯒꯅꯦ ꯂꯧꯔꯨꯔꯁꯦ ꯑꯗꯨꯒ ꯆꯥꯗꯁꯤꯁꯦ ꯊꯩꯕꯣꯡ ꯆꯥꯕꯒꯤꯕꯨ ꯀꯔꯤꯁꯨ ꯈꯜꯂꯨꯅꯨ ꯋꯥꯔꯨꯅꯨ
ꯍꯣꯏ ꯑꯗꯨꯅꯦ ꯑꯩꯅꯅꯦ ꯅꯍꯥꯟꯋꯥꯏ ꯅꯣꯏ ꯏꯅꯦ ꯍꯣꯏꯒꯤ ꯀꯩꯍꯣꯏꯒꯤ ꯌꯥꯝ ꯄꯥꯜꯂꯦ ꯈꯣꯠꯂꯦꯅ ꯍꯥꯏꯌꯦ ꯃꯗꯨꯕꯨ ꯁꯣꯏꯗꯅ ꯑꯣꯏꯔꯝꯃꯅꯤꯁꯦ ꯈꯜꯂꯕ ꯑꯗꯨꯒꯤ ꯑꯩꯁꯨ ꯆꯥꯅꯤꯡꯉꯦꯅ ꯍꯥꯏꯔꯗꯤ ꯁꯨꯡꯁꯣꯏ ꯁꯣꯏꯗꯅ ꯆꯥꯕ ꯐꯪꯒꯅꯤꯅ ꯑꯩꯗꯣ ꯍꯦꯛꯇ ꯇꯧꯔꯛꯑꯕꯅꯤ ꯇꯧꯔꯤꯁꯦ ꯊꯩꯕꯣꯡꯁꯦ ꯌꯥꯝ ꯄꯥꯝꯃꯦꯕ ꯑꯗꯨꯁꯨ ꯆꯥꯕꯁꯨ ꯌꯥꯝ ꯉꯝꯃꯦꯕ ꯑꯗꯣ ꯁꯨꯝ ꯌꯥꯝ ꯍꯦꯟꯅ ꯆꯥꯥꯁꯜꯂꯒ ꯏꯁꯥꯗ ꯄꯤꯔꯛꯑ ꯀꯥꯔꯛꯀꯅꯤ ꯍꯥꯏꯕꯒꯤ ꯈꯔꯕꯨ ꯍꯜꯂꯕꯅꯤ ꯑꯗꯣ ꯆꯥꯕꯁꯦ ꯑꯗꯨꯝ ꯉꯝꯃꯦ ꯑꯗꯣ ꯃꯥꯗꯤ ꯊꯨꯅꯕꯨꯗꯤ ꯆꯥꯕ ꯌꯥꯗꯦꯀꯣ ꯊꯨꯅ ꯆꯥꯔꯗꯦ ꯇ ꯄꯜꯂꯤ ꯑꯗꯨꯅ ꯋꯥꯈꯜꯒꯁꯦ ꯒ꯭ꯌꯥꯟ ꯇꯥꯅ ꯐꯝꯃꯒ ꯑꯗꯨꯗ ꯆꯥꯕꯗꯨꯗ ꯄꯨꯛꯅꯤꯡꯁꯦ ꯆꯪꯉꯒ ꯆꯥꯕꯤꯕ ꯑꯗꯨ ꯅꯠꯇ꯭ꯔꯗꯤ ꯑꯩꯗꯤꯅꯦ ꯐꯨꯜꯂꯦ ꯂꯦꯞꯄꯒ ꯆꯥꯕꯒꯗꯣ ꯑꯗꯨꯗꯨꯅ ꯐꯖꯅ ꯐꯝꯃꯒ ꯆꯥꯕꯤꯕ ꯀꯤꯁꯨ ꯌꯥꯝ ꯀꯤꯖꯩꯌꯦꯕ ꯄꯜꯂꯀꯥꯟꯗꯗꯤ ꯑꯗꯨꯃꯥꯏꯅ ꯇꯧꯋꯦ ꯑꯗꯨꯅ ꯈꯪꯗꯦꯗ ꯑꯩꯈꯣꯏꯗꯤ ꯍꯩ ꯔꯥꯁꯦ ꯌꯥꯝꯅ ꯍꯦꯟꯅ ꯀꯩꯅꯣ ꯇꯧꯕ ꯅꯠꯇ꯭ꯔꯁꯨ ꯃꯇꯝ ꯃꯇꯝꯒꯤ ꯂꯥꯛꯄ ꯀꯥꯟꯗꯗꯤ ꯍꯦꯛꯇ ꯆꯥꯅꯤꯡꯉꯛꯄꯗꯣ ꯃꯇꯝ ꯃꯇꯝꯗꯨꯒꯤ ꯍꯩ ꯔꯥꯗꯣ ꯑꯗꯨꯅ ꯍꯩꯈꯥ ꯃꯇꯝꯗ ꯍꯩꯈꯥ ꯆꯥꯅꯤꯡꯉꯤ ꯃꯥꯂꯩ ꯃꯇꯝꯗ ꯃꯥꯂꯩ ꯆꯥꯅꯤꯡꯉꯤ ꯍꯩꯅꯧ ꯃꯇꯝꯗ ꯍꯩꯅꯧ ꯆꯥꯅꯤꯡꯏꯤ ꯑꯗꯨꯅꯤꯗ ꯇꯧꯔꯤꯁꯦ ꯑꯗ ꯊꯩꯕꯣꯡꯁꯦ ꯑꯩꯈꯣꯏꯒꯤꯗꯤ ꯐꯖꯅ ꯍꯧꯕ ꯈꯣꯠꯄꯗꯣ ꯊꯩꯕꯣꯡꯁꯤꯃꯗꯤ ꯑꯣꯏꯗ꯭ꯔꯦꯕ ꯅꯍꯥꯟꯋꯥꯏ ꯍꯧꯔꯝꯃꯦ ꯑꯗꯣ ꯊꯩꯕꯣꯡꯁꯦ ꯇꯤꯟ ꯆꯥꯔꯒꯅꯦ ꯁꯨꯡꯛꯑꯣ ꯑꯣꯏꯗꯕ ꯍꯥꯏ ꯇꯔꯦ ꯑꯣꯏꯅꯕꯁꯨꯄꯥꯟ ꯄꯥꯟꯗꯕ ꯍꯥꯏ ꯇꯔꯦ ꯑꯗꯨꯩ ꯑꯗꯨꯝ ꯌꯥꯟꯊꯠꯈꯔꯦꯕ ꯑꯗꯨꯅ ꯍꯩ ꯔꯥ ꯑꯇꯩꯗꯤ ꯂꯣꯏ ꯁꯨꯅꯕꯗꯤ ꯍꯧꯋꯦꯕ ꯊꯩꯕꯣꯡꯁꯤꯃꯗꯤ ꯍꯧꯗꯕ ꯁꯤꯗꯅꯤꯅꯦ ꯐꯔꯛꯛꯇ ꯍꯥꯏꯁꯦ ꯄꯥꯝꯗꯤ ꯌꯥꯝ ꯄꯥꯝꯖꯕ ꯑꯗꯨꯅ ꯌꯥꯝꯅ ꯍꯦꯟꯅ ꯆꯥꯔꯨꯕꯩ ꯅꯠꯇ ꯇꯥꯔꯒꯁꯨ ꯆꯍꯤ ꯑꯃꯒꯤ ꯃꯍꯥꯎꯒꯗꯤ ꯇꯧꯅꯤꯡꯕꯗ ꯑꯗ ꯏꯇꯥꯎ ꯍꯣꯏꯅ ꯇꯟꯖꯥ ꯆꯥꯅꯅ ꯊꯥꯒꯠꯂꯛꯄꯗꯣ ꯎꯕꯅꯤꯗ ꯑꯁ ꯃꯁꯤꯗꯤ ꯑꯩ ꯆꯥꯅꯤꯡꯕꯗ ꯉꯥꯎꯔꯀꯥꯟꯗꯁꯨ ꯃꯥꯅ ꯍꯥꯟꯅ ꯆꯥꯊꯣꯛꯈ꯭ꯔꯦ ꯑꯩꯁꯨ ꯆꯥꯗꯕ ꯌꯥꯗꯦꯗꯤ ꯈꯜꯂꯛꯄꯅꯦꯃꯤ ꯑ ꯍꯥꯏꯒꯦꯗꯅ ꯍꯥꯏꯔꯤꯕ
ꯆꯨꯝꯃꯤꯠ ꯆꯨꯝꯃꯤꯠ ꯏꯇꯥꯎ ꯏꯇꯥꯎ ꯉꯁꯤꯗꯤ ꯇꯟꯖꯥꯗꯣ ꯍꯦꯛ ꯆꯥꯅꯈꯤꯗ꯭ꯔꯕ ꯍꯥꯏꯗꯨꯅꯤ ꯏꯇꯥꯎꯒ ꯄꯨꯜꯂꯒ ꯑꯩꯁꯨ ꯄꯨꯟꯅ ꯆꯥꯅꯤꯡꯕꯗꯤ ꯑꯗꯨꯃꯥꯏꯅ ꯍꯥꯏꯗꯤ ꯏꯇꯥꯎꯅ ꯄꯥꯝꯖꯕ ꯊꯩꯕꯜ ꯀꯩꯀꯩ ꯇꯧ ꯆꯥꯕ ꯍꯥꯏꯗ ꯍꯥꯏꯗꯤ ꯏꯕꯥꯅꯤꯗꯤ ꯆꯍꯤ ꯑꯃꯒꯤ ꯑꯅꯧꯕ ꯄꯣꯠ ꯆꯩ ꯍꯥꯏꯕꯗꯤ ꯍꯦꯛ ꯍꯦꯛꯇ ꯆꯠꯂꯒ ꯆꯥꯃꯤꯟꯅꯩꯗꯅ ꯍꯥꯏꯗꯤ ꯇꯔꯨꯡꯃꯛꯇ ꯍꯧꯕ ꯑꯣꯏꯔꯣ ꯇꯔꯨꯡꯕꯨ ꯆꯠꯂꯒ ꯄꯨꯟꯅ ꯍꯦꯛꯃꯤꯟꯅꯕꯅꯤ ꯑꯗꯒꯤ ꯀꯩꯅꯣ ꯍꯦꯛꯁꯤ ꯍꯥꯏꯕ ꯇꯥꯔꯒꯁꯨ ꯄꯥꯝꯕꯤ ꯑꯃ ꯍꯥꯏꯗꯤ ꯁꯤꯒꯣ ꯂꯩꯩ ꯄꯥꯝꯕꯤꯕꯨ ꯍꯦꯛꯁꯤ ꯍꯥꯏ ꯇꯥꯔꯒꯁꯨ ꯕꯣꯔꯣꯏꯕꯨ ꯈꯨꯜꯂꯨꯁꯤ ꯍꯥꯏꯔꯁꯨ ꯑꯗꯨꯃꯥꯏꯅ ꯄꯨꯟꯅ ꯄꯨꯟꯅ ꯆꯠꯂꯒ ꯇꯧꯃꯤꯟꯅꯕꯗꯨꯗ ꯇꯧꯔꯤꯁꯦ ꯑꯗꯨꯒ ꯉꯁꯤꯒꯤ ꯊꯩꯕꯣꯡꯗꯨꯗꯤ ꯏꯇꯥꯎ ꯑꯣꯏ ꯆꯥꯒꯦ ꯌꯥꯎꯅ ꯍꯥꯟꯅ ꯏꯇꯥꯎꯗꯒꯤ ꯍꯥꯟꯅ ꯆꯥꯕꯗꯤ ꯅꯠꯇꯦꯀꯣ ꯁꯨꯃꯥꯏꯅ ꯇꯥꯟ ꯆꯥꯅꯔꯨꯕ ꯍꯥꯏꯗꯨ ꯑꯣꯏꯗꯅ ꯑꯗꯨꯃꯥꯏꯅ ꯇꯧꯕꯅꯤ ꯇꯧꯔꯤꯁꯦ ꯑꯗꯨꯕꯨ ꯍꯣꯏꯅꯦ ꯊꯩꯕꯣꯡꯁꯤ ꯆꯥꯕꯁꯤ ꯆꯦꯛꯁꯤꯟꯅ ꯆꯥꯗ꯭ꯔꯗꯤ ꯌꯥꯗꯦꯕ ꯇꯧꯔꯤꯁꯤ ꯃꯁꯤ ꯑꯉꯥꯡꯗꯒꯗꯤ ꯄꯤꯖꯕ ꯌꯥꯕ ꯅꯠꯇꯦꯀ ꯍꯥꯏꯗꯤ ꯄꯤꯁꯨ ꯄꯤꯖꯟꯅꯗꯦꯗꯅ ꯀꯔꯤꯒꯤꯅꯣ ꯍꯥꯏꯕ ꯃꯇꯝꯗ ꯊꯥꯏꯅꯒꯤ ꯏꯄꯥ ꯏꯄꯨꯅ ꯑꯉꯥꯡꯗ ꯄꯤꯖꯟꯅꯔꯝꯗ꯭ꯔꯤꯁꯦ ꯃꯁꯤ ꯑꯩꯈꯣꯏꯒꯤ ꯊꯩꯕꯣꯡꯁꯤ ꯆꯥꯕ ꯃꯇꯝꯗ ꯐꯖꯅ ꯏꯇꯥꯎꯅ ꯍꯥꯏꯔꯤꯗ ꯑꯗꯨꯃꯥꯏꯅ ꯄꯨꯛꯅꯤꯡ ꯆꯪꯅ ꯑꯩꯁꯤ ꯊꯩꯕꯣꯡ ꯆꯥꯔꯤꯀꯣ ꯍꯥꯏꯁꯤ ꯅꯤꯡꯁꯤꯡꯉꯒ ꯋꯥ ꯐꯥꯎꯕ ꯉꯥꯡꯗꯕꯤꯗ ꯁꯁꯨꯃꯥꯏꯅ ꯐꯖꯅ ꯃꯥꯗꯤ ꯃꯅꯥꯟ ꯃꯅꯥꯟ ꯂꯥꯎꯕ ꯃꯁꯤꯡꯦꯡ ꯃꯁꯤꯡꯦꯡ ꯂꯥꯎꯕ ꯄꯣꯠꯁꯤꯅ ꯑꯩꯈꯣꯏꯒꯤ ꯈꯅꯥꯎꯁꯤꯗ ꯁꯨꯝ ꯀꯩꯅꯣ ꯇꯧꯔꯒ ꯐꯨꯟꯒꯠꯂꯒ ꯂꯩꯕꯒꯤ ꯃꯑꯣꯡꯁꯤꯗ ꯑꯗꯨꯃꯥꯏꯅ ꯇꯧꯕꯤꯗꯅ ꯐꯖꯅ ꯆꯈꯥꯎ ꯌꯧꯔꯒ ꯌꯣꯠꯊꯗ꯭ꯔꯤ ꯐꯥꯎꯕ ꯑꯗꯨꯗꯨꯅ ꯃꯔꯝ ꯑꯣꯏꯔꯒꯅꯤꯗ ꯑꯁꯤ ꯑꯩꯈꯣꯏꯅ ꯆꯥꯕ ꯃꯇꯝꯗ ꯌꯥꯝ ꯆꯥꯁꯤꯟꯕꯁꯨ ꯐꯠꯇꯦ ꯑꯗꯨꯗꯨꯒ ꯍꯥꯏꯗꯤ ꯆꯥꯕꯗꯁꯨ ꯐꯖꯅ ꯄꯨꯛꯅꯤꯡ ꯆꯪꯅ ꯆꯥꯗꯕ ꯌꯥꯗꯦꯅ ꯑꯗꯨꯃꯥꯏꯅ ꯍꯥꯏꯅꯔꯛꯏꯁꯦ ꯃꯥꯒꯤ ꯃꯔꯨꯁꯤꯁꯨ ꯌꯥꯝꯅ ꯍꯥꯎꯕ ꯑꯣꯏꯔꯦ ꯇꯧꯔꯤꯁꯤ ꯃꯁꯥ ꯈꯛꯇꯪ ꯍꯥꯎ ꯅꯠꯇꯅ ꯑꯩꯗꯤ ꯑꯩꯗꯤ ꯉꯁꯥꯏ ꯃꯔꯨꯗꯨ ꯈꯔ ꯄꯨꯔꯛꯑꯦ ꯑꯩꯒꯤ ꯁꯔꯨꯛ ꯆꯥꯕ ꯈꯔꯗꯨꯅꯦ ꯑꯗꯒꯤ ꯃꯌꯥꯝꯅ ꯆꯥꯕꯗꯨꯒꯤ ꯈꯔꯗꯨꯅꯦ ꯄꯨꯔꯛꯑꯦ ꯑꯗꯣ ꯇꯪꯈꯥꯏꯁꯤꯃꯗꯤ ꯃꯔꯨꯁꯤ ꯑꯩ ꯄꯨꯔꯒꯦ ꯍꯥꯏꯔꯒ ꯑꯗꯨꯃꯥꯏꯅ ꯃꯔꯨꯗꯨ ꯄꯨꯔꯛꯑꯒ ꯍꯜꯂꯛꯑꯒ ꯃꯔꯨꯁꯤꯁꯨ ꯑꯃꯨꯛ ꯑꯩꯅ ꯐꯨꯠꯄꯅꯦꯕ ꯐꯖꯅ ꯆꯥꯝꯊꯣꯛꯑꯦ ꯐꯖꯅ ꯆꯥꯝꯊꯣꯛꯑꯒ ꯃꯔꯨꯁꯤ ꯑꯃꯨꯛ ꯐꯨꯠꯂꯒ ꯆꯥꯕꯁꯤ ꯀꯌꯥꯝ ꯍꯥꯎꯏꯤ ꯃꯔꯨ ꯃꯔꯨꯁꯤ ꯃꯄꯥꯟꯒꯤ ꯑꯍꯥꯟꯕ ꯃꯥꯒꯤ ꯀꯣꯕꯔꯗꯣ ꯀꯣꯔꯥꯡꯕꯥꯟꯗꯨ ꯂꯧꯊꯣꯛꯄꯤꯈ꯭ꯔ ꯃꯇꯨꯡꯁꯤꯗ ꯃꯅꯨꯡꯁꯤꯗ ꯑꯩꯈꯣꯏꯒꯤ ꯑꯂꯨꯒꯤ ꯃꯑꯣꯡꯁꯤꯗ ꯇꯧꯔꯒꯀꯣ ꯃꯇꯣ ꯉꯥꯛꯇ ꯌꯥꯎꯔꯒꯅꯦ ꯃꯔꯨꯁꯤ ꯌꯥꯝꯅ ꯍꯥꯎꯕ ꯑꯣꯏꯅ ꯃꯔꯨꯗꯨꯗꯤ ꯆꯥꯔꯒ ꯌꯦꯡꯅꯕ꯭ꯔꯥ ꯏꯇꯥꯎꯗ꯭
ꯆꯥꯔꯦ ꯆꯥꯔꯦ ꯀꯩꯅꯣ ꯊꯤꯕꯣꯡ ꯆꯥꯔ ꯃꯇꯣꯡ ꯆꯥꯔ ꯃꯔꯨ ꯍꯨꯟꯇꯣꯛꯄ ꯍꯧꯥꯎꯅꯗꯦꯗ ꯑꯄꯪꯕ ꯃꯤꯅ ꯍꯨꯟꯇꯣꯛꯀꯗꯕꯅꯤ ꯃꯔꯨꯗ ꯑꯩꯈꯣꯏꯗꯤꯅꯦ ꯑꯉꯥꯡ ꯑꯣꯏꯔꯤꯀꯥꯟꯗ ꯆꯥꯔꯅꯤ ꯑꯗꯨꯒꯅꯦ ꯃꯇꯣꯡꯁꯦ ꯆꯥꯕ ꯂꯣꯏꯔ ꯆꯥꯕ ꯌꯥꯕ ꯆꯥꯂꯨꯔꯀꯥꯟ ꯃꯔꯨꯁꯦ ꯄꯨꯂꯞ ꯀꯥꯝꯕꯅꯤ ꯈꯪꯗꯦ ꯑꯗꯨ ꯅꯠꯇ꯭ꯔꯒꯅꯅꯦ ꯐꯨꯅꯥꯛꯇꯣ ꯑꯩꯈꯣꯏꯗꯤ ꯐꯨꯅꯥꯛ ꯍꯧꯋꯤꯗꯅ ꯑꯗꯨꯗꯨꯅꯅꯦ ꯑꯗꯨꯗ ꯎꯠ ꯃꯅꯨꯡꯁꯤꯗꯅꯦ ꯅꯍꯥꯟꯋꯥꯏꯒꯤ ꯑꯂꯨ ꯑꯅꯧꯕ ꯇꯥꯜꯔꯛꯄꯒ ꯑꯃꯃꯝ ꯍꯥꯞꯆꯤꯜꯂꯒ ꯀꯩꯅꯣ ꯇꯧꯑꯣ ꯑꯃꯒ ꯃꯣꯏꯅ ꯆꯥꯕ ꯑꯗꯨꯃꯥꯏꯅꯅꯦ ꯆꯞ ꯃꯅꯅꯅꯦ ꯑꯣꯝꯃꯤꯅꯦ ꯐꯅꯥꯁꯤꯗ ꯑꯗꯨꯒ ꯆꯥꯔꯤꯅꯦ ꯀꯌꯥꯗꯤ ꯍꯥꯎꯈꯔꯦ ꯀꯌꯥꯗꯤ ꯑꯣꯏꯅꯝꯈꯔꯦ ꯑꯗꯣ ꯑꯗꯨꯝ ꯆꯥꯅꯤꯡꯉꯦ ꯍꯥꯏꯕ ꯃꯔꯨꯁꯨ ꯍꯥꯎꯏꯤ ꯃꯁꯥꯁꯨ ꯍꯥꯎꯏ ꯑꯗꯨꯅ ꯑꯗꯨꯝ ꯃꯇꯝ ꯃꯇꯝꯒꯤ ꯆꯥꯅꯤꯡꯉꯦ ꯑꯗꯣ ꯑꯣ ꯍꯧꯗꯕꯅꯤꯅꯅꯦ ꯆꯥꯕꯁꯦ ꯄꯥꯛꯅ ꯐꯪꯗꯕ ꯑꯗꯒꯤꯗꯤ ꯐꯅ ꯌꯥꯝ ꯆꯥꯅꯤꯡꯉꯦ ꯍꯥꯏꯔꯁꯨ ꯑꯩꯈꯣꯏ ꯁ꯭ꯋꯥꯏꯗꯗꯤ ꯑꯗꯨꯃꯥꯏꯅ ꯍꯩ ꯔꯥꯒꯨꯝꯕ ꯀꯩꯒꯨꯝꯕ ꯊꯩꯕꯣꯡꯒꯨꯝꯕꯗꯨꯗꯤ ꯂꯩꯕ ꯌꯣꯟꯕꯗ ꯆꯠꯅꯗꯦꯗꯅ ꯑꯗꯨꯝ ꯌꯨꯝ ꯀꯩꯗ ꯐꯪꯄꯥꯟ ꯄꯥꯟꯅꯕ ꯐꯪꯁꯥꯟ ꯁꯥꯟꯅꯕꯅꯤꯅ ꯑꯗꯨꯗꯨꯒꯤ ꯎꯝ ꯀꯗꯥꯥꯏꯗ ꯍꯟꯗꯛ ꯆꯍꯤꯒꯤꯁꯦ ꯑꯃꯇꯪꯒꯤ ꯆꯥꯅꯤꯡꯉꯦꯅ ꯇꯧꯔꯤꯀꯥꯟꯗ ꯇꯥꯟ ꯆꯥꯟꯅꯅ ꯇꯧꯕꯅꯤꯗ ꯏꯇꯥꯎꯅ ꯄꯤꯖꯅꯤꯡꯉꯤ ꯄꯤꯖꯅꯤꯡꯗꯦ ꯀꯩꯝ ꯍꯥꯏꯕ ꯅꯠꯇꯦ ꯑꯩꯒꯤꯁꯤꯗꯤꯅꯦ ꯑꯩꯁꯨ ꯄꯤꯖꯕꯤꯌꯣ ꯑꯝꯇ ꯑꯩ ꯌꯥꯝ ꯆꯥꯅꯤꯡꯉꯦꯅ ꯍꯥꯏꯔꯤꯕ ꯍꯥꯏꯗꯨꯅꯤ ꯇꯧꯔꯤꯁꯦ ꯊꯣꯏꯗꯣꯛꯄ ꯑꯩ ꯀꯧꯔꯛꯏ ꯀꯧꯔꯛꯇꯦꯒ ꯈꯜꯂꯨꯕꯗꯤ ꯇꯧꯗꯦꯗ
ꯃꯥꯅꯤ ꯃꯥꯅꯤ ꯏꯇꯥꯎꯅꯅꯦ ꯄꯤꯖꯅꯤꯡꯕꯗꯣ ꯆꯥꯅꯤꯡꯕꯗꯣ ꯑꯩꯁꯨ ꯈꯪꯉꯤ ꯑꯩꯅꯁꯨ ꯌꯥꯝꯅ ꯄꯤꯖꯅꯤꯡꯉꯤ ꯏꯇꯥꯎꯗꯣ ꯍꯥꯏꯗꯤ ꯏꯇꯥꯎꯅ ꯄꯥꯝꯖꯕꯗꯣ ꯑꯗꯨꯃꯥꯏꯅ ꯆꯥꯍꯧꯗꯕ ꯅꯨꯡꯉꯥꯏꯇꯦ ꯑꯗꯨꯒꯤ ꯃꯊꯛꯇ ꯄꯩꯊꯩ ꯐꯖꯅ ꯃꯔꯥꯡ ꯀꯥꯏꯅ ꯍꯧꯔꯤꯕ ꯍꯧꯔꯤꯕ ꯊꯩꯕꯣꯡꯗꯨꯕꯨ ꯑꯩꯈꯣꯏꯒꯤꯅꯦ ꯑꯩꯈꯣꯏꯒꯤ ꯊꯪꯅꯕꯗꯨꯗ ꯑꯗꯨꯗꯒꯤ ꯍꯦꯛꯇ ꯆꯠꯂꯒ ꯆꯥꯔꯨꯔꯗꯅꯤꯁꯦ ꯇꯧꯔꯨꯏꯁꯦ ꯃꯥꯅꯤ ꯊꯩꯕꯣꯡꯁꯦ ꯑꯩꯈꯣꯏꯒꯤ ꯑꯇꯣꯞꯄ ꯏꯟꯖꯥꯡ ꯄꯣꯠꯊꯣꯡꯅ ꯍꯩꯅꯧ ꯃꯨꯟꯕ ꯍꯥꯏꯁꯤꯗꯤ ꯌꯣꯟꯅꯩꯗꯣ ꯑꯩꯈꯣꯏꯒꯤ ꯀꯩꯅꯣꯗ ꯑꯗꯒꯤ ꯀꯤꯍꯣꯝꯃꯛꯇ ꯍꯥꯏꯔꯣ ꯀꯤꯍꯣꯝꯁꯤꯁꯨ ꯌꯣꯟꯅꯩꯗꯣ ꯑꯗꯨꯝ ꯀꯩꯊꯦꯜꯗ ꯀꯔꯤꯗ ꯑꯗꯨꯒ ꯊꯩꯕꯣꯡꯁꯤꯗꯤ ꯀꯩꯁꯨ ꯀꯅꯥꯁꯨ ꯄꯥꯛꯅ ꯊꯏꯅ ꯌꯣꯟꯅꯗꯦ ꯊꯑꯣꯏꯅ ꯌꯣꯟꯕ ꯇꯥꯔꯒꯁꯨ ꯀꯅꯥꯁꯨ ꯂꯩꯔꯣꯏ ꯇꯧꯔꯤꯁꯦ ꯑꯗꯨꯃꯥꯏꯅ ꯍꯥꯏꯗꯤ ꯑꯩꯈꯣꯏꯒꯤ ꯃꯁꯤꯁꯤ ꯆꯥꯒꯦꯁꯨ ꯐꯪꯗꯕ ꯑꯗꯨꯒ ꯂꯩꯒꯦꯁꯨ ꯐꯪꯗꯕ ꯀꯔꯤꯒꯨꯝꯕ ꯐꯪꯗꯕ ꯇꯥꯔꯒꯗꯤ ꯑꯗꯨꯒ ꯐꯪꯕ ꯃꯐꯝꯗꯨꯗ ꯄꯪꯍꯧꯗ ꯍꯧꯧꯔꯒ ꯃꯁꯤ ꯄꯥꯝꯕꯤꯗꯒꯤ ꯒꯤ ꯑꯗꯨꯝ ꯃꯈꯥꯗ ꯇꯥꯔꯛꯑꯒ ꯑꯗꯨꯝ ꯀꯥꯏꯔꯒ ꯃꯥꯡꯕ ꯄꯣꯠꯁꯨ ꯌꯥꯎꯔꯤꯅꯦꯕ ꯁꯨꯃꯥꯏꯅ ꯇꯧꯕ ꯄꯣꯠ ꯑꯃ ꯑꯣꯏꯔꯦ ꯊꯩꯕꯣꯛꯁꯤ ꯃꯁꯤ ꯍꯩꯅꯗꯕ ꯃꯤ ꯃꯈꯩꯗꯗꯤ ꯍꯩꯅꯗꯦ ꯍꯥꯏꯔꯤꯕ ꯃꯥꯒꯤ ꯃꯅꯝꯁꯤꯗꯤ ꯌꯥꯝꯅ ꯀꯟꯕ ꯑꯣꯏꯗꯅ ꯃꯅꯝꯁꯤ ꯌꯥꯝꯅ ꯀꯟꯕ ꯑꯣꯏꯕꯅꯤꯅ ꯃꯤ ꯈꯔꯗꯤ ꯊꯩꯕꯣꯡ ꯃꯅꯝꯗꯣ ꯑꯩ ꯀꯟꯃꯟꯗꯅ ꯑꯩ ꯆꯥꯕ ꯍꯩꯅꯗꯦ ꯑꯗꯨꯗꯨꯒ ꯃꯥꯒꯤ ꯑꯩꯈꯣꯏꯒꯤ ꯃꯅꯥꯟ ꯃꯅꯥꯟ ꯂꯥꯎꯕ ꯃꯥꯒꯤ ꯀꯩꯅꯣꯗꯨꯁꯨ ꯇꯧꯕꯗꯨꯁꯨ ꯍꯩꯅꯗꯦ ꯍꯥꯏꯔꯒ ꯃꯥꯒꯤ ꯃꯇꯣꯛ ꯉꯥꯛꯇ ꯑꯣꯏꯔꯒ ꯑꯗꯨꯃꯥꯏꯅ ꯇꯧꯕꯗꯨꯁꯨ ꯃꯤ ꯍꯥꯏꯕꯁꯨ ꯌꯥꯎꯋꯤ ꯑꯗꯨ ꯑꯄꯥꯝꯕ ꯃꯤ ꯑꯩꯈꯣꯏꯅꯗꯤ ꯃꯁꯤ ꯅꯨꯡꯇꯤꯒꯤ ꯆꯥꯟꯅꯕꯁꯨ ꯑꯗꯨꯃꯥꯏꯅ ꯉꯝꯅꯤꯒ ꯑꯗꯨꯃꯥꯏꯅ ꯍꯥꯏꯅꯔꯤꯅꯤ ꯇꯧꯔꯤꯁꯦ ꯑꯗꯨꯅ ꯏꯇꯥꯎꯁꯨ ꯑꯩꯅ ꯁꯣꯏꯗꯅ ꯄꯤꯖꯅꯤ ꯑ ꯑꯩꯈꯣꯏ ꯏꯅꯦꯗꯨꯗ ꯍꯥꯏꯈ꯭ꯔꯒꯦ ꯑꯩ ꯁꯣꯏꯗꯅ ꯑꯗꯨꯗꯨꯒꯅꯦ ꯏꯇꯥꯎꯗꯣ ꯏꯕꯥꯅꯤ ꯆꯠꯂꯒ ꯃꯄꯨꯡ ꯑꯃ ꯍꯦꯛꯇ ꯆꯥꯔꯨꯔꯒ ꯂꯣꯏꯔꯤꯁꯦ ꯀꯩꯅꯣꯝꯃ ꯊꯩꯕꯣꯡ ꯃꯈꯣꯡꯗꯨꯗ ꯐꯝꯃꯒ ꯑꯗꯒꯤ ꯃꯥꯒꯤ ꯃꯇꯣꯟ ꯑꯅꯧꯕꯁꯤꯁꯨ ꯑꯩꯈꯣꯏꯒꯤ ꯀꯨꯞꯁꯨꯗ ꯀꯣꯠꯂꯒ ꯆꯥꯕꯁꯤ ꯌꯥꯝꯅ ꯍꯥꯎꯏꯤ ꯍꯥꯏꯔꯤꯌꯦ ꯊꯩꯕꯣꯡꯁꯦ ꯑꯁꯨꯃꯥꯏꯅ ꯃꯥꯁꯦ ꯃꯔꯨꯁꯨ ꯍꯥꯎꯕ ꯑꯗꯒꯤ ꯃꯥꯒꯤ ꯃꯁꯥꯁꯤꯁꯨ ꯍꯥꯎꯕ ꯑꯄꯥꯝꯕ ꯃꯤ ꯗꯗꯤ ꯑꯗꯨꯃꯥꯏꯅ ꯎꯌꯦ ꯑꯗꯨꯒ ꯍꯩꯒ ꯁꯤꯡꯖꯕ ꯃꯤꯗꯗꯤ ꯑꯗꯨꯃꯥꯏꯅ ꯃꯅꯥ ꯑꯅꯧꯕꯁꯤꯁꯨ ꯀꯣꯠꯂꯒ ꯑꯩꯈꯣꯏ ꯀꯨꯞꯁꯨꯗ ꯀꯣꯠꯂꯒ ꯆꯥꯕꯁꯤꯁꯨ ꯍꯥꯎꯋꯦꯅ ꯑꯗꯨꯃꯥꯏꯅ ꯍꯥꯏꯌꯦ ꯑꯩ ꯑꯃꯨꯛꯈꯛ ꯆꯥꯔꯒ ꯌꯦꯡꯒ꯭ꯔꯦ ꯃꯤꯅ ꯆꯥꯎ ꯆꯥꯎ ꯍꯥꯎꯕꯅꯦ ꯑꯗꯨꯃꯥꯏꯅ ꯍꯥꯏꯔꯛꯇꯅ ꯅꯨꯃꯤꯠꯇꯨ ꯀꯨꯞꯁꯨꯨ ꯆꯥꯒꯦ ꯇꯧꯔꯒ ꯑꯩꯁꯦ ꯑꯇꯣꯞꯄ ꯀꯣꯕꯤ ꯑꯗꯒꯤ ꯀꯣꯠꯅꯕ ꯀꯔꯤ ꯀꯔꯤꯁꯨ ꯂꯩꯔꯝꯗꯕꯗ ꯑꯩꯁꯤ ꯊꯩꯕꯣꯡ ꯃꯅꯥ ꯑꯅꯧꯕꯁꯤ ꯍꯦꯛꯑꯦꯒ ꯆꯥꯏ ꯑꯗꯨꯁꯨ ꯑꯩꯈꯣꯏꯒꯤ ꯃꯣꯣꯟ ꯃꯣꯟꯣꯟ ꯂꯥꯎꯔꯒꯅꯦ ꯑꯩꯈꯣꯏ ꯌꯥꯝ ꯍꯥꯎꯕ ꯑꯃ ꯑꯣꯏꯌꯦ
ꯑꯣ ꯍꯣ ꯑꯗꯨ ꯃꯤꯅꯅꯦ ꯃꯅꯝ ꯅꯝꯊꯤ ꯑꯗꯨ ꯇꯧꯋꯦ ꯑꯩꯈꯣꯏꯗꯤ ꯀꯩꯝ ꯗꯔꯀꯥꯔ ꯑꯣꯏꯗꯦ ꯄꯥꯝꯖꯕꯅꯤꯅꯅꯦ ꯂꯣꯏꯅ ꯆꯥꯕ ꯉꯝꯃꯦ ꯊꯩꯕꯣꯡꯅꯦꯕꯨ ꯍꯥꯏꯔꯗꯤ ꯑꯗꯨꯗꯨꯅ ꯑꯗꯨꯝ ꯆꯥꯔꯨꯁꯦ ꯏꯇꯥꯎꯅ ꯍꯥꯏꯕꯗꯣ ꯌꯥꯔꯦ ꯑꯗꯣ ꯃꯅꯥ ꯀꯣꯠꯄꯗꯨꯃꯗꯤ ꯈꯪꯗ꯭ꯔꯤꯅꯦ ꯃꯁꯥꯗꯤ ꯐꯖꯅ ꯄꯥꯝꯖꯔꯦ ꯈꯪꯉꯦ ꯑꯗꯩꯗꯤ ꯅꯧꯔꯤꯀꯥꯟꯗ ꯀꯥꯡꯍꯧ ꯅꯨꯡ ꯆꯥꯕ ꯈꯣꯠꯄ ꯊꯣꯡꯉ ꯆꯥꯕꯗꯨꯃꯁꯨ ꯈꯪꯉꯦ ꯑꯗꯨꯕꯨ ꯃꯅꯥ ꯀꯣꯠꯄꯗꯨꯃꯗꯤ ꯈꯪꯗ꯭ꯔꯤ ꯏꯇꯥꯎꯅ ꯍꯥꯏꯒꯨꯝꯗꯅ ꯃꯅꯥ ꯀꯣꯠꯄꯗꯨꯗꯝ ꯑꯝꯇꯪ ꯍꯦꯛꯑꯒ ꯆꯥꯔꯒ ꯃꯍꯥꯎ ꯌꯦꯡ ꯇꯥꯔꯤꯌꯦ ꯃꯁꯥ ꯄꯥꯝꯕꯅꯤꯅ ꯀꯅꯥꯅ ꯈꯪꯕ ꯃꯅꯥꯗꯨꯁꯨ ꯄꯥꯝꯕ ꯑꯣ ꯃꯇꯝ ꯃꯇꯝꯒꯤ ꯑꯗꯨꯝ ꯀꯣꯠꯂ ꯈꯣꯠꯂꯒ ꯆꯥꯕ ꯈꯣꯠꯄꯗꯨ ꯑꯗꯨꯝ ꯄꯥꯝꯕꯅꯤꯅ ꯑꯗꯨꯝ ꯆꯥꯕꯗꯣ ꯌꯥꯏ ꯍꯥꯏꯌꯦꯕ ꯑꯗꯨꯅ ꯍꯣꯏ ꯑꯗꯨꯗꯤ ꯏꯇꯥꯎ ꯀꯩꯅꯣ ꯇꯧꯁꯤ ꯆꯥꯕꯗꯣ ꯅꯪꯅꯦ ꯅꯣꯏꯅꯦ ꯍꯣꯏꯗꯅꯦ ꯊꯩꯕꯣꯡꯗꯣ ꯍꯟꯗꯛꯇꯤ ꯑꯅꯧꯕ ꯍꯦꯛ ꯃꯨꯟꯕꯒꯅꯦ ꯊꯨꯅ ꯈꯔ ꯍꯥꯏꯕꯤꯔꯛꯑꯣꯅ ꯍꯥꯏꯌꯨ ꯑꯗꯨꯃꯗꯤ ꯑꯩꯈꯣꯏꯒꯤ ꯑꯣꯏꯔꯒꯦꯅ ꯍꯥꯏꯌꯨ ꯄꯩꯁꯥ ꯄꯤꯔꯒ ꯂꯩꯔꯁꯨ ꯂꯩꯁꯦ ꯑꯗꯨꯒꯅꯦ ꯑꯝꯇꯗꯤ ꯆꯥꯔꯨꯁꯦ ꯃꯗꯨ ꯆꯥꯗꯕ ꯀꯨꯏꯔꯦ ꯆꯍꯤꯗꯨ ꯅꯍꯥꯟ ꯃꯃꯥꯡ ꯆꯍꯤꯁꯨ ꯆꯥꯕ ꯐꯪꯍꯧꯗꯦ ꯐꯔꯛ ꯇꯥꯗꯅ ꯑꯗꯨꯅ ꯆꯥꯅꯤꯡꯉꯦ ꯍꯟꯇꯃꯨꯛꯇꯤ ꯏꯇꯥꯎꯅꯁꯨ ꯆꯥꯕ ꯌꯥꯅꯤꯅ ꯍꯥꯏꯔꯕꯅꯤꯀ ꯍꯦꯟꯅꯁꯨ ꯆꯥꯅꯤꯡꯉꯦ ꯑꯗꯨꯅ ꯁꯣꯏꯗꯅꯕꯅꯦ ꯈꯔ ꯑꯃꯗꯤ ꯈꯥꯛ ꯆꯠꯇꯕ ꯌꯥꯗꯦꯅ ꯍꯥꯏꯈꯔꯣ ꯑꯗꯨꯗꯨꯒꯅꯦ ꯄꯥꯎꯗꯣ ꯍꯦꯛ ꯐꯥꯎꯔꯛꯑꯣ ꯁꯥ ꯊꯩꯕꯣꯡꯗꯣ ꯆꯥꯕ ꯌꯥꯔꯦꯅ ꯍꯦꯛ ꯍꯥꯏꯕ ꯍꯦꯛꯇ ꯆꯠꯂꯒ ꯆꯥꯔꯨꯔꯗꯕꯅꯤ ꯏꯇꯥꯎ
ꯌꯥꯅꯤ ꯌꯥꯅꯤ ꯏꯇꯥꯎ ꯄꯩꯁꯥ ꯅꯨꯡꯁꯥ ꯄꯤꯗ꯭ꯔꯁꯨ ꯑꯗꯨꯝ ꯍꯦꯛꯇ ꯆꯥꯔꯨꯔꯒ ꯂꯣꯏꯔꯦ ꯃꯔꯨꯞ ꯑꯗꯨꯗꯤ ꯐꯔꯦ ꯏꯇꯥꯎ ꯑꯃꯨꯛ ꯀꯣꯟꯅ ꯐꯥꯎꯅꯔꯁꯤꯀꯣ
ꯑꯣ ꯍ ꯍꯣꯏ ꯊꯝꯃꯒꯦ ꯊꯝꯃꯒꯦ